ꯑꯦ ꯇꯥꯔꯦ
ꯏꯌꯥꯝꯕ ꯊꯥꯖꯗꯅ ꯐꯣꯟ ꯇꯧꯔꯤ ꯀꯩ ꯂꯩꯔꯒꯦ
ꯁꯨꯝ ꯋꯥꯔꯤ ꯑꯃ ꯁꯨꯝ ꯁꯥꯟꯅꯁꯦ ꯇꯧꯕꯅꯤꯗ
ꯀꯔꯤ ꯋꯥꯔꯤꯅꯣꯅꯦ
ꯅꯣꯏꯔꯣꯝꯗ ꯐꯥꯔꯝ ꯃꯌꯥꯝ ꯂꯩꯗꯥꯏꯅꯦ
ꯑꯁ ꯐꯥꯝꯒꯤꯗꯤ ꯑꯩꯈꯣꯏꯗꯤ ꯐꯥꯔꯝꯒꯤ ꯂꯝꯅꯤ ꯀꯩꯅꯣ ꯐꯥꯝ ꯉꯥꯛꯇꯅꯤ ꯀꯩꯅꯣ ꯑꯀꯣꯏꯕꯗꯣ
ꯑꯣ ꯌꯣꯟꯕ ꯈꯣꯠꯄꯒ ꯇꯥꯗ꯭ꯔꯣ
ꯐꯥꯔꯝꯁꯦ ꯌꯣꯟꯕꯁꯦ
ꯑ ꯑꯩꯈꯣꯏꯒꯤ ꯃꯈꯥꯔꯣꯝꯗ ꯈꯔ ꯆꯠꯂꯒ ꯂꯩꯅꯤ ꯃꯥꯥꯡ ꯐꯥꯝ ꯊꯥꯗꯣꯛꯀꯅꯤ ꯍꯥꯏꯒꯨꯝ ꯇꯧꯕꯅꯦ ꯏꯌꯥꯝꯕ ꯐꯥꯝ ꯂꯩꯒꯦ ꯍꯥꯏꯔꯣ
ꯂꯩꯒꯦ ꯇꯧꯕꯅꯦ ꯃꯥꯅꯦ ꯀꯌꯥꯝ ꯆꯥꯎꯕꯅꯣ ꯃꯥꯏꯗꯣ
ꯃꯥꯏꯗꯣ ꯁꯪꯒꯝ ꯑꯍꯨꯝ ꯃꯨꯛꯀꯤ ꯆꯥꯡ ꯑꯣꯏꯗ꯭ꯔꯥ
ꯁꯪꯒꯝ ꯑꯍꯨꯝ
ꯎꯝ
ꯎꯝ ꯌꯥꯅꯤ ꯂꯩꯒꯦ ꯇꯧꯕꯅꯤꯅꯦ ꯑꯩꯁꯨ ꯈꯔ ꯑꯗꯨꯒꯤ ꯐꯥꯝ ꯀꯩꯀꯩ ꯈꯔ ꯂꯩꯁꯜꯂꯒ ꯑꯃꯨꯛ ꯌꯦꯡꯒꯦ ꯇꯧꯕꯅꯤ
ꯑꯣ ꯐꯥꯔꯝ ꯑꯣꯏꯅ ꯇꯧꯔꯒꯦꯕ ꯌꯥꯏ ꯌꯥꯏ ꯑꯩꯗꯤ ꯍꯪꯉꯛꯀꯦ ꯑꯩꯈꯣꯏꯒꯤ ꯃꯥꯃꯥ ꯊꯣꯛꯄꯅꯦꯕꯀꯣ
ꯑꯥ
ꯃꯥꯏꯗꯣ ꯍꯟꯇꯛ ꯃꯆꯥ ꯅꯥꯕꯒꯤ ꯐꯥꯝꯗꯣ ꯌꯣꯟꯊꯣꯛꯑꯒ ꯇꯧꯔꯒꯦ ꯊꯝꯕꯗꯨꯁꯨ ꯐꯔꯛ ꯇꯥꯔꯦꯅ ꯌꯣꯟꯊꯣꯛꯑꯒ
ꯃꯄꯥꯟ ꯂꯝꯗ ꯂꯥꯏꯌꯦꯡꯅꯤꯅ ꯈꯤꯇꯪ ꯁꯦꯔꯁ ꯇꯥꯕꯒꯤꯅ ꯇꯧꯕꯅꯦꯕ
ꯑꯣ ꯑ ꯍꯥꯏ ꯃꯤ ꯐꯥꯔꯝ ꯃꯃꯜ ꯈꯔ ꯃꯃꯜꯕꯨꯗꯤ ꯃꯃꯜ ꯂꯩꯈ꯭ꯔꯦ ꯐꯥꯔꯝꯗꯣ ꯍꯥꯏꯗꯤ ꯅꯣꯏ ꯑꯗꯨꯋꯥꯏ ꯑꯗꯨꯋꯥꯏ ꯅꯣꯏ ꯃꯅꯥꯛꯇ ꯑꯣꯏꯗꯣꯏ ꯅꯠꯇ꯭ꯔꯣ
ꯑꯥ ꯑꯈꯣꯏꯒꯤ ꯃꯈꯥ ꯊꯪꯕꯗ ꯑꯣꯏꯗꯣꯏꯅꯤ
ꯑꯣ ꯑꯗꯨ ꯍꯥꯏꯗꯤ ꯑꯗꯨꯋꯥꯏ ꯍꯥꯏꯗꯤ ꯁꯨꯝ ꯏꯁꯤꯡ ꯆꯥꯎꯒꯟꯕ ꯈꯣꯀꯟꯕ ꯑꯗꯒꯤ ꯀꯩꯗꯧꯕ ꯂꯩꯗꯅ ꯑꯗꯨꯒꯨꯝꯕ ꯌꯥꯝ ꯀꯟꯅ ꯇꯧꯗꯕ ꯅꯠꯇ꯭ꯔꯣ
ꯏꯁꯤꯡ ꯆꯥꯎꯕꯒꯤ ꯄ꯭ꯔꯣꯕ꯭ꯂꯦꯝꯁꯦ ꯅꯍꯥꯟꯋꯥꯏꯗꯤ ꯂꯩꯔꯝꯃꯦ ꯑꯗꯤ ꯄꯥꯂꯤ ꯅꯨꯡꯂꯤ ꯐꯖꯅ ꯂꯩꯅꯗꯕꯀꯣ
ꯑꯥ
ꯑꯗꯒꯤ ꯈꯔ ꯀꯩꯅꯣ ꯇꯧꯕ ꯅꯍꯥꯟꯋꯥꯏꯗꯤ ꯑꯗꯨꯝ ꯈꯔ ꯏꯁꯤꯡ ꯆꯥꯎꯕ ꯐꯕꯅꯦ ꯂꯩꯔꯝꯃꯦ ꯍꯧꯖꯤꯛꯄꯨꯗꯤ ꯂꯩ ꯅꯗ꯭ꯔꯦꯗ ꯏꯁꯤꯡ ꯆꯥꯎꯕꯒꯤ ꯄꯔꯣꯕꯦꯝꯗꯤ
ꯑꯣ ꯍꯥꯏꯗꯤ ꯏꯁꯤꯡ ꯌꯥꯝ ꯆꯥꯎꯒꯟꯕ ꯃꯐꯝ ꯑꯣꯏꯇꯥꯔꯒꯗꯤ ꯑꯃꯨꯛ ꯇꯜꯂꯤꯗꯅ
ꯆꯥꯎꯔꯣꯢ ꯆꯥꯎꯔꯣꯢ ꯍꯧꯖꯤꯛꯇꯤ ꯑꯗꯨꯒꯤꯗꯤ
ꯑꯃꯣ꯫ ꯉꯥ ꯗꯩ ꯀꯩꯗꯩ ꯃꯌꯥꯝ ꯇꯧꯔꯒ ꯏꯁꯤꯡꯑꯃꯨꯛ ꯆꯥꯎꯖꯤꯜꯂꯛ ꯄꯨꯃꯥꯡ ꯃꯥꯡꯉꯥꯗꯤ ꯑꯃꯨꯛ ꯀꯥꯟꯅꯗꯦꯗꯅ꯫
ꯃꯥꯅꯦ ꯃꯥꯅꯦ ꯃꯥꯡꯉꯤꯝꯅꯦ
ꯃꯐꯝ ꯆꯥꯕ ꯑꯣꯏꯅ ꯁꯨꯝ ꯊꯤꯔꯛꯄꯅꯤꯗ꯫
ꯎꯝ꯫ ꯍꯣꯏ ꯏꯁꯤꯡ ꯆꯥꯎꯕꯗ ꯃꯤ ꯉꯥ ꯃꯌꯥꯝ ꯃꯌꯥꯝ ꯃꯥꯡꯅꯩꯅꯦ꯫
ꯑꯥ꯫
ꯍꯧꯖꯤꯛꯄꯨꯗꯤ ꯑꯗꯨꯒꯤ ꯄ꯭ꯔꯣꯕ꯭ꯂꯦꯝꯗꯨꯕꯨꯗꯤ ꯈꯔꯥ ꯐꯔꯦ ꯂꯩꯅꯗꯔꯦ ꯏꯁꯤꯡꯗꯤ꯫ ꯁꯤ ꯆꯥꯎꯅꯗ꯭ꯔꯦꯕ꯫
ꯑꯣ꯫ ꯑꯗꯨꯗꯒꯤ ꯑꯗꯣ ꯑꯣꯏꯗꯤ ꯃꯥꯒꯤꯗꯣ꯫ ꯑꯗꯨꯝ ꯍꯪꯉꯣ ꯅꯪꯅ ꯐꯖꯅ ꯀꯃꯥꯏ ꯀꯃꯥꯏꯅ ꯇꯧꯕꯅꯣꯅ ꯃꯃꯟꯁꯨ ꯀꯩꯁꯨ ꯫ ꯑꯗꯨꯒ ꯑꯗꯨꯝ꯫ ꯃꯥꯏ ꯑꯊꯨꯕꯩꯅꯤ ꯍꯥꯏꯔ ꯌꯣꯟꯅꯤ ꯍꯥꯏꯔ ꯑꯗꯨꯝ ꯍꯥꯏꯔꯛꯑꯣꯕ꯫
ꯎꯝ ꯎꯝ꯫
ꯍꯥꯏꯕꯗꯤ ꯑꯩꯅ ꯗꯥꯔꯦꯛ ꯇꯧꯗꯧ ꯅꯠꯇꯦꯗ ꯑꯗꯨꯝ꯫ ꯂꯩꯁꯤꯜꯂꯒ ꯃꯤꯗ ꯇꯧꯍꯟꯕ ꯂꯩꯗꯅ ꯁꯪ ꯑꯃ ꯁꯥꯔꯒ꯫ ꯍꯥꯏꯗꯤ ꯑꯩꯈꯣꯏꯗꯤ ꯑꯃꯨꯛ ꯂꯥꯞꯄꯅꯤꯅ ꯑꯗꯨꯅ ꯑꯗꯨꯗ ꯅꯨꯡꯇꯤ ꯂꯥꯛ ꯉꯝꯃꯣꯏꯗꯝꯅꯤꯅ꯫
ꯃꯥꯅꯦ ꯃꯥꯅꯦ꯫
ꯑꯗꯨꯅ ꯑꯗꯨꯃꯥꯏꯅ ꯃꯤ ꯂꯩ꯫ ꯊꯕ ꯌꯥꯔꯦ ꯁꯦꯟꯅꯕ ꯌꯥꯅꯗꯧꯕ ꯑꯣꯏꯔꯣ ꯀꯩ ꯑꯣꯏꯔꯣ ꯑꯗꯨꯁꯨ ꯑꯗꯨꯋꯥꯏꯗꯒꯤ ꯇꯧꯔꯗꯤ ꯍꯦꯟꯅ ꯐꯅꯤꯗꯅ꯫
ꯎꯝ꯫
ꯑꯗꯨꯁꯨ ꯀꯃꯥꯏ ꯀꯃꯥꯏꯅ ꯇꯧꯒꯦꯅ ꯁꯨꯝ꯫
ꯑꯗꯨꯕꯨꯗꯤ ꯑꯗꯨꯝ ꯍꯧꯖꯤꯛꯀꯤ꯫ ꯃꯥꯝꯃ ꯍꯥꯏꯗꯣ ꯀꯩꯁꯨ ꯊꯕꯛ ꯏꯪꯈꯥꯡ ꯇꯧꯕ ꯅꯠꯇꯦ ꯑꯗꯨꯝ ꯐꯕꯅꯦꯕ꯫
ꯑ꯫
ꯃꯤꯁꯨ ꯑꯗꯨꯝ ꯐꯕꯅꯦꯕ ꯃꯥꯗꯨ ꯃꯆꯥ ꯅꯥꯕꯒꯤ꯫ ꯎꯄꯥꯏ ꯂꯩꯇꯕꯒꯤ ꯌꯣꯜꯂꯒꯦ ꯈꯣꯠꯂꯒꯦ ꯍꯥꯏꯕꯩ ꯋꯥꯅꯦꯕ꯫
ꯑꯥ꯫
ꯑꯗꯣ ꯑꯗꯨꯝ ꯍꯥꯏꯗꯤ ꯃꯉꯣꯟꯗ ꯑꯗꯨꯝ ꯁꯦꯟꯅꯍꯥꯜꯂꯁꯨ ꯌꯥꯏ ꯍꯥꯏꯗꯤ ꯑꯍꯟꯗꯣ ꯊꯕꯛ ꯐꯕ ꯑꯍꯟꯅꯦꯕ꯫
ꯑꯣ ꯌꯥꯏꯌꯦ ꯑꯗꯨ ꯑꯣꯏꯔꯁꯨ ꯃꯥꯅ ꯑꯗꯨꯝ ꯁꯦꯟꯅꯔꯒ꯫ ꯍꯥꯟꯅꯗꯒꯤ ꯃꯥꯅ ꯑꯗꯨꯝ ꯇꯧꯔꯛꯄꯅꯤꯅ ꯍꯦꯟꯅ ꯈꯪꯉꯅꯤ ꯑꯗꯨ ꯃꯥ꯫ ꯁꯦꯟꯅꯔꯒ ꯑꯩꯈꯣꯏꯅ ꯁꯣꯝꯗꯒꯤ ꯑꯗꯨꯝ ꯊꯥꯗꯔꯒ ꯁꯨꯃꯥꯏ ꯁꯃꯥꯏꯅ ꯇꯧꯕ ꯇꯧꯕ ꯑꯗꯨꯝ꯫ ꯍꯣꯏꯌꯦ ꯌꯥꯏꯌꯦ ꯌꯥꯕꯩꯕꯨꯗꯤ꯫ ꯑꯗꯨ ꯅꯠꯇꯕ ꯑꯇꯣꯞꯄꯁꯨ ꯑꯗꯨꯝ ꯇꯥꯔꯛꯑꯣ ꯑꯇꯣꯞꯄ ꯀꯩꯀꯩꯅꯣ꯫ ꯑꯇꯣꯄ ꯏ ꯌꯣꯟꯕ ꯑꯣꯏꯔꯣ ꯀꯩꯑꯣꯏꯔꯣ꯫
ꯑꯣꯍꯣꯏ ꯍꯣꯏ ꯇꯥꯛꯔꯛꯀꯦ ꯇꯥꯛꯔꯛꯀꯦ꯫
ꯍꯥꯏꯗꯤ꯫ ꯉꯥꯒꯤ ꯑꯃꯨꯛ ꯑꯗꯨꯃꯥꯏꯅ ꯇꯧꯔ ꯌꯦꯡꯒꯦ ꯇꯧꯕꯅꯤꯗ ꯑꯩꯁꯦ꯫
ꯑꯣ ꯌꯥꯏꯌꯦ ꯌꯥꯏꯌꯦ꯫
ꯑꯅꯕ ꯂꯩꯗꯅꯁꯨꯝ꯫
ꯎꯝ꯫
ꯃꯈꯟ ꯃꯈꯟꯁꯦ꯫
ꯎꯝ꯫
ꯃꯈꯜ ꯃꯈꯜ ꯑꯃ ꯑꯣꯏꯔꯣ ꯑꯃ ꯑꯣꯏꯔꯣ ꯃꯈꯜ ꯃꯈꯟ ꯇꯧꯒꯦ ꯇꯧꯕꯅꯤꯅ꯫
ꯇꯧ ꯑꯗꯨꯝ ꯇꯧ ꯑꯗꯨꯝ ꯄꯩꯁꯥ ꯍꯥꯢꯁꯤ ꯈꯔ꯫ ꯂꯝꯁꯤꯁꯨ ꯂꯩꯔꯤꯉꯩ ꯐꯩ ꯂꯝꯁꯤ ꯂꯩꯍꯧꯔꯤꯉꯩ꯫
ꯃꯥꯅꯦ꯫
ꯂꯩꯁꯤꯜꯂꯤꯉꯩꯀꯣ꯫
ꯑ ꯑꯗꯨ
ꯅꯗꯤ ꯀꯩꯀꯩ ꯍꯣꯠꯅꯔꯔꯤꯝꯅ
ꯑꯩꯁꯨ ꯍꯧꯖꯤꯛ ꯐꯥꯝ ꯍꯣꯠꯅꯔꯤ ꯉꯥ ꯊꯥꯗꯔꯒ ꯍꯧꯖꯤꯛ
ꯅꯪꯒꯤꯅ ꯀꯌꯥꯝ ꯆꯥꯎꯕ
ꯑꯩꯁꯨ ꯍꯧꯖꯤꯛꯀꯤ ꯑꯗꯨꯃꯥꯏꯅ ꯁꯪꯒꯝ ꯄꯔꯤꯃꯨꯛꯀꯤ ꯄꯔꯤ ꯑꯅꯤꯃꯨꯛꯀꯤ ꯆꯥꯡꯗꯤ ꯑꯣꯏꯔꯅꯤ ꯑꯩꯗ ꯑꯃꯨꯛ ꯍꯥꯏꯗꯤ ꯑꯩꯈꯣꯏꯔꯣꯝꯒꯤꯗꯤ ꯐꯥꯔꯝ ꯌꯥꯝ ꯆꯥꯎꯅ ꯆꯥꯎꯅ ꯂꯩꯅꯩꯌꯦꯕ
ꯑꯥ
ꯑꯥ ꯑꯗꯨꯝ ꯆꯥꯎꯋꯦ ꯑꯗꯨꯝ
ꯑꯣ ꯉꯥꯅ ꯀꯔꯤ ꯀꯔꯤ ꯊꯥꯗꯩꯕ
ꯉꯥꯁꯦ ꯑꯗꯨꯝ ꯃꯈꯜ ꯑꯌꯥꯝꯕ ꯆꯨꯔꯦꯗ ꯍꯥꯏꯗꯤ ꯅꯥꯄꯤ ꯆꯥꯕꯤ ꯑꯗꯒꯤ ꯁꯤꯜꯚꯔ ꯀꯃꯟ ꯅꯨꯡꯃꯟ ꯊꯥꯗꯔꯤꯌꯦ ꯑꯗꯨꯃꯗꯒꯤ ꯍꯧꯖꯤꯛ ꯍꯟꯗꯛ ꯑꯅꯧꯕ ꯑꯣꯏꯅ ꯇ꯭ꯔꯥꯏ ꯇꯧꯒꯦꯅ ꯑꯩꯈꯣꯏꯒꯤ ꯑ ꯉꯍꯩꯗꯣ
ꯑꯥ
ꯑꯩꯗꯣ ꯑꯩꯈꯣꯏ ꯃꯊꯛꯂꯣꯝꯒꯤ ꯃꯤ ꯑꯃꯅ ꯃꯥ ꯕꯤꯖꯤꯅꯦꯁ ꯇꯧꯕꯅꯦꯕ
ꯑꯥ
ꯑꯗꯨꯗꯒꯤ ꯇ꯭ꯔꯥꯏ ꯇꯧꯁꯦꯗꯅ ꯄꯩꯁꯥ ꯊꯥꯗꯔꯛꯑꯒ ꯉꯍꯩ ꯉꯒꯤ ꯄꯥꯃ ꯑꯃ ꯍꯥ ꯄꯤꯌꯦ
ꯑꯍꯩꯗꯣ ꯍꯥꯏꯐꯦꯠ ꯇ꯭ꯔꯥꯏ ꯇꯧꯒꯦꯅ ꯇꯧꯔꯤ
ꯌꯥꯏꯅꯦ ꯉꯥꯏꯍꯩ ꯌꯥ ꯑꯩꯈꯣꯏ ꯏ ꯆꯥꯅꯩꯁ ꯀꯟꯒꯤ ꯉꯥꯛꯇꯪ ꯃꯄꯥꯟꯗ ꯄꯨꯁꯤꯜꯂꯛꯄ ꯐꯤꯒ ꯆꯥꯅ ꯆꯥꯗ꯭ꯔꯤ ꯑꯩꯁꯨ ꯆꯥꯗ꯭ꯔꯤꯉꯍꯩ
ꯎꯝ
ꯌꯥꯏꯌꯦ ꯅꯪ ꯇꯧꯔꯗꯤ ꯑꯗꯨꯝ ꯌꯥꯏꯅꯦ ꯑꯗꯣ ꯃꯤ ꯑꯗꯨꯝ ꯍꯥꯏꯗꯤ ꯁꯤꯠꯅꯤ ꯌꯦ ꯐꯖꯅ ꯑꯗꯨꯝ
ꯎꯝ ꯉꯍꯩꯁꯦ ꯄꯥꯛꯅꯁꯨ ꯇꯧꯅꯗꯦꯕ
ꯑꯥ
ꯇ꯭ꯔꯥꯏ ꯇꯧꯁꯦꯅ ꯇꯧꯔꯒ ꯉꯍꯩ
ꯈꯔ ꯍꯥꯞꯆꯜꯂꯤ ꯉꯍꯩ ꯈꯔ ꯐꯥꯝ ꯑꯃ ꯇꯣꯉꯥꯟꯅ ꯉꯥꯍꯩꯒꯤ ꯑꯣꯏꯅ
ꯑꯣꯀꯦ